ꯍꯜꯂꯣ ꯇꯥꯕ꯭ꯔꯣ ꯇꯥꯏꯌꯦ ꯆꯥꯛ ꯆꯥꯔꯕꯣ ꯍꯥ ꯆꯥꯛ ꯆꯥꯔꯕꯣ
ꯑꯣ ꯆꯥꯔꯦ ꯅꯪ ꯆꯥꯔꯕꯣ
ꯑꯣ ꯆꯥꯔꯦ ꯑꯩꯁꯨ ꯑꯥ ꯑꯁ ꯀꯔꯤ ꯌꯦꯟꯖꯥꯡꯒꯕꯨ ꯍꯥꯎꯔꯤꯒꯦ ꯍꯧꯖꯤꯛꯒꯥꯟꯁꯤꯕꯨ ꯁꯥꯒ ꯁꯥꯕꯁꯤꯗ ꯁꯧꯒ꯭ꯔꯤꯗ ꯍꯥꯎꯋꯦ ꯑꯗꯣ ꯉꯁꯤꯕꯨꯗꯤ ꯀꯩꯅꯣ ꯆꯥꯏꯌꯦ ꯑꯥ ꯀꯔꯤ ꯀꯔꯤ ꯎꯝ ꯃꯥꯏꯔꯦꯟ ꯊꯣꯡꯕ ꯆꯥꯏ ꯅꯪꯗꯤ ꯀꯩ ꯆꯥꯔꯒꯦ
ꯑꯣ ꯑꯩꯗꯤ ꯀꯩꯅꯣ ꯆꯥꯔꯦ ꯌꯦꯔꯨꯝ ꯊꯣꯡꯕ ꯑꯣꯏꯅ ꯆꯥꯔꯦ
ꯑꯣ ꯅꯪꯅ ꯈꯔ ꯁꯥꯕꯁꯤꯗꯅꯦ ꯍꯥꯎꯐꯝꯒ ꯈꯪꯄꯣꯠ ꯅꯠꯇꯦ ꯑꯗꯨꯝ ꯆꯥꯔꯦ ꯃꯥꯅꯦ ꯑꯃ ꯑꯥ ꯀꯔꯤ ꯅꯪ ꯊꯖꯗꯅ ꯀꯣꯜ ꯇꯧꯔꯛꯄꯕꯨ ꯀꯔꯤ ꯍꯥꯏꯒꯦ ꯑꯩꯅ ꯁꯨꯝ ꯅꯪ ꯅꯨꯡꯉꯥꯏꯕ꯭ꯔꯥ ꯄꯥꯎ ꯐꯥꯎꯅꯗꯕꯁꯨ ꯀꯨꯏꯔꯦꯅ ꯁꯨꯝ ꯅꯤꯡꯁꯤꯡꯉꯛꯏꯅꯦ
ꯅꯨꯡꯉꯥꯏꯔꯤ ꯅꯨꯡꯉꯥꯏꯔꯤ ꯀꯩꯅꯣꯒ ꯇꯧꯗ꯭ꯔꯕꯣ ꯍꯧꯖꯤꯛꯒꯥꯟꯁꯤꯕꯣ ꯅꯣꯏꯒꯤ ꯑꯗꯨꯋꯥꯏꯗꯨꯕꯣ ꯅꯣꯡꯁꯤꯡꯁꯨ ꯌꯥꯝ ꯆꯨꯏ ꯏꯁꯤꯡꯒ ꯆꯥꯎꯗ꯭ꯔꯕꯣ ꯅꯍꯥꯟꯋꯥꯏꯗꯤ ꯅꯣꯏ ꯏꯁꯤꯡ ꯌꯥꯝ ꯆꯥꯎ ꯈꯣꯠ
ꯍꯟꯗꯛꯒꯤꯗꯤ ꯆꯥꯎꯗ꯭ꯔꯦ
ꯑꯣ
ꯃꯃꯥꯡꯗꯗꯤ ꯆꯍꯤ ꯑꯅꯤ ꯊꯪꯅ ꯊꯪꯅꯅ ꯏꯁꯤꯡ ꯆꯥꯎꯋꯦꯕ
ꯍꯣꯏ ꯍꯣꯏ ꯑꯗꯨꯅꯦ ꯅꯣꯏ ꯅꯍꯥꯟ ꯋꯥꯏ ꯏꯁꯤꯡ ꯍꯦꯛ ꯆꯥꯎꯔꯤ ꯈꯨꯗꯤꯡꯒꯤ ꯑꯗꯨꯝ ꯌꯥꯎꯕꯗꯨꯗꯅꯦ ꯅꯣꯡꯒꯁꯨ ꯁꯤ ꯑꯩꯅ ꯅꯣꯏꯗꯨꯕꯨ ꯏꯁꯤꯡꯒꯨ ꯑꯃꯨꯛ ꯆꯥꯎꯔꯝꯃꯗꯣꯏ ꯖꯠꯂꯥ ꯀꯥꯏꯅ ꯈꯟꯂꯤꯅꯤꯅꯦ
ꯑꯦ ꯑꯗꯣ ꯍꯣꯏ ꯑꯩꯈꯣꯏ ꯑꯩꯈꯣꯏꯁꯨ ꯇꯨꯔꯦꯟ ꯃꯄꯥꯟꯗ ꯅꯥꯛꯅ ꯂꯩꯕꯅꯤꯅꯕꯨꯗꯤ ꯄꯥꯗꯤ ꯄꯥꯈꯠꯂꯦꯕ ꯅꯣꯡ ꯈꯔ ꯇꯥꯕꯁꯦ
ꯑꯥ ꯑꯥ
ꯍꯥꯏꯗꯤ ꯅꯣꯡ ꯏꯗꯥ ꯇꯥꯗꯕꯤꯗ ꯁ꯭ꯋꯥꯏꯗꯗꯤ ꯅꯣꯡ ꯇꯥꯗꯕꯤꯗ ꯑꯥ ꯇꯨꯔꯦꯟꯒꯤ ꯀꯩꯅꯣ ꯍꯧꯔꯛꯐꯝꯗ ꯇꯥꯕꯗꯣ ꯑꯗꯨꯗꯨꯒꯤꯅꯦ ꯑꯩꯈꯣꯏ ꯁ꯭ꯋꯥꯏꯗ ꯆꯥꯎꯔꯤꯗꯣ
ꯑꯣ
ꯑꯗꯨꯗꯨꯒꯤ ꯑꯗꯒꯤꯗꯤ ꯀꯩꯅꯣꯁꯦ ꯇꯨꯔꯦꯟꯒꯤ ꯂꯩꯔꯥꯏ ꯃꯄꯥꯟ ꯍꯥꯏꯒꯗ꯭ꯔꯥ ꯑꯗꯨꯗꯣ ꯑꯃ ꯐꯖꯅ ꯏꯐꯨꯠ ꯀꯩꯀꯥ ꯐꯖꯅ ꯐꯥꯎꯔꯛꯑꯕꯅꯤꯅ ꯍꯦꯛꯇ ꯀꯩꯅꯣ ꯑꯁꯣꯟꯕ ꯃꯄꯥꯗꯗꯤ ꯍꯦꯛꯇ ꯇ ꯑꯗꯨꯝ ꯀꯩꯅꯣ ꯅꯤꯡꯒꯥꯏꯔꯒ ꯋꯥ ꯂꯥꯡ ꯄꯥꯊꯣꯛꯄꯗ ꯏꯁꯤꯡꯒꯤ ꯏꯆꯦꯟꯗꯨꯗꯤ ꯀꯟꯕꯅꯤꯅ ꯑꯃꯗ ꯍꯦꯛꯇ ꯄꯥꯊꯣꯛꯈꯤꯕꯗ ꯑꯗꯨꯝ ꯑꯗꯨꯒꯤ ꯖꯒꯥꯗꯨ ꯀꯥꯏꯔ ꯅꯍꯥꯟꯃꯨꯛ ꯑꯥ ꯇꯨ ꯊꯥꯎꯖꯟ ꯇ꯭ꯋꯦꯟꯇꯤ ꯐꯣꯔꯗꯅꯅꯦ
ꯎꯝ
ꯀꯩꯅꯣꯗ ꯀꯥꯏꯕꯀꯣ ꯈꯥꯕꯝꯗ
ꯎꯝ
ꯑꯗꯨꯗꯨꯒ ꯑꯩꯈꯣꯏꯗ ꯑꯩꯈꯣꯏꯒꯤ ꯃꯄꯥ ꯍꯥꯏꯗꯤ ꯑꯩꯈꯣꯏꯒ ꯃꯔꯤ ꯃꯔꯤꯗꯤ ꯑꯣꯏꯗꯣꯏꯅꯦꯕꯀꯣ ꯂꯝꯁꯦ ꯑꯗꯨ ꯀꯩꯅꯣ ꯇꯧꯗꯕꯅꯤꯅ ꯍꯥꯏꯗꯤ ꯎꯝ ꯇꯞꯅ ꯌꯧꯔꯛꯑꯦꯕꯀꯣ ꯏꯁꯤꯡꯗꯣ
ꯎꯝ ꯎꯝ
ꯇ꯭ꯋꯦꯟꯇꯤ ꯐꯣꯔꯗꯨꯁꯨ ꯏꯁꯤꯡ ꯆꯥꯎꯋꯦꯕ ꯏꯃꯨꯡ ꯑꯗꯨꯝ ꯆꯪꯉꯦꯕꯀꯣ ꯑꯗꯨꯒ ꯇ꯭ꯋꯦꯟꯇꯤ ꯐꯥꯏꯚꯇꯨꯗꯤ ꯗꯥꯏꯔꯦꯛ ꯑꯩꯈꯣꯏꯒꯤ ꯌꯨꯝ ꯍꯦꯛ ꯃꯃꯥꯡꯗꯅꯦ ꯀꯥꯏꯔꯤꯁꯦ ꯇꯨꯔꯦꯟꯁꯦ
ꯐꯖꯅ ꯁꯦꯝꯗꯕ꯭ꯔꯕ ꯑꯗꯨꯒꯤ ꯃꯣꯏ ꯔꯤꯇꯦꯟꯅꯤꯡ ꯋꯥꯜꯒꯨꯝꯕ ꯋꯥꯜꯒꯨꯝꯕ ꯀꯩꯒꯨꯝꯕ ꯆꯟꯕꯗꯣ
ꯍꯧꯖꯤꯛꯐꯥꯎ ꯁꯦꯝꯗ꯭ꯔꯤꯕ ꯎꯝ ꯀꯩꯅꯣ ꯍꯣꯏ ꯑꯩꯈꯣꯏꯗ ꯀꯥꯏꯕꯗꯣ ꯁꯦꯝꯗꯦꯕ ꯍꯥꯏꯗꯤ ꯁꯦꯝꯗꯦ ꯍꯥꯏꯗꯤ ꯃꯣꯏꯗꯣ ꯑꯥ ꯁꯨꯃꯥꯏꯅ ꯇꯧꯋꯦꯕ ꯎꯝ ꯂꯩꯕꯥꯛ ꯃꯌꯥꯝ ꯄꯨꯔꯛꯑꯒ ꯃꯣꯏꯒꯤ ꯀꯩꯅꯣꯗꯣ ꯑ ꯀꯔꯤ ꯍꯥꯏꯕ ꯐꯛꯂꯣꯡꯅ ꯈꯜꯂꯒ ꯉꯥꯏꯍꯥꯛꯇꯪꯒꯤ ꯏꯁꯤꯡꯗꯣ ꯂꯥꯛꯇꯅꯕꯒꯤ ꯃꯦꯟꯕꯗꯣ ꯑꯗꯨꯗꯤ ꯅꯨꯃꯤꯠ ꯅꯤꯅꯤꯒ ꯈꯔ ꯆꯪꯉꯒ ꯃꯦꯟꯈꯤꯕꯅꯦꯕꯀꯣ ꯍꯥꯏꯗꯤ ꯋꯥꯏꯌꯦꯕ ꯃꯤꯇꯔ ꯐꯅꯌꯥꯝ ꯁꯥꯡꯅ ꯄꯨꯔꯥ ꯇꯨꯔꯦꯟꯗꯣ ꯇꯨꯔꯦꯟ ꯏꯁꯤꯡꯗꯣ ꯄꯨꯔꯥ ꯁꯣꯔꯣꯛ ꯌꯨꯝ ꯃꯅꯨꯡꯗ ꯂꯣꯏ ꯆꯦꯜꯂꯕꯅꯦꯕ ꯍꯥꯏꯗꯤ ꯏꯁꯤꯡꯗꯣ ꯈꯨꯀꯟ ꯑꯃꯅꯦꯕ ꯏꯔꯩꯗꯣ
ꯑꯗꯨꯗꯤ ꯋꯥꯜ ꯅꯨꯡ ꯁꯦꯝꯖꯤꯟꯗ꯭ꯔꯤꯗꯨꯗꯤ ꯍꯌꯦꯡ ꯑꯃꯨꯛ ꯏꯁꯤꯡ ꯑꯃꯨꯛ ꯆꯥꯎꯔꯛꯄ ꯏꯁꯤꯡ ꯈꯔ ꯀꯟꯕꯗꯗꯤ ꯑꯃꯨꯛ ꯀꯥꯏꯔꯣꯏꯗ꯭ꯔꯣ ꯇꯧꯔꯤꯗꯨꯕꯣ
ꯀꯥꯏꯗꯣꯏꯅꯦ ꯑꯩꯅ ꯑꯩꯈꯣꯏ ꯃꯥ ꯈꯣꯏꯗ ꯍꯧꯖꯤꯛ ꯀꯩꯅꯣꯕꯨꯗꯤ ꯌꯥꯝ ꯊꯥꯅꯕꯨꯗꯤ ꯃꯣꯏ ꯂꯩꯕꯥꯛꯇꯤ ꯍꯩꯌꯦꯕꯀꯣ ꯑꯗꯨꯒ ꯍꯥꯟꯅꯒꯤ ꯍꯥꯟꯅꯒꯤ ꯑꯣꯏꯔꯝꯕ ꯀꯩꯅꯣꯗꯨꯒꯕꯨꯗꯤ ꯈꯔ ꯍꯧꯖꯤꯛ ꯍꯧꯖꯤꯛꯇꯤ ꯈꯔꯕꯨꯗꯤ ꯊꯥꯏꯌꯦꯕ ꯃꯣꯏ ꯂꯩꯕꯥꯛꯇꯤ ꯃꯌꯥꯝꯗꯤ ꯍꯩꯌꯦꯕꯀꯣ ꯍꯥꯏꯗꯤ ꯍꯧꯖꯤꯛꯀꯤ ꯏꯁꯤꯡ ꯀꯩꯅꯣꯗꯣ ꯃꯦꯜꯂꯕ ꯃꯇꯨꯡꯗ ꯑ ꯌꯥꯝ ꯐꯖꯅꯗꯤ ꯍꯩꯌꯦꯕꯀꯣ ꯑꯗꯨ ꯑꯣꯏ ꯇꯥꯔꯁꯨ ꯑꯃ ꯑꯥ ꯀꯩꯅꯣ ꯑꯣꯏꯗꯕꯗꯣ ꯏꯁꯤꯡꯗꯣ ꯍꯦꯛꯇ ꯑꯃ ꯑꯩꯈꯣꯏꯒꯤ ꯎꯝ ꯂꯩꯕꯥꯛꯁꯦ ꯀꯩꯅꯣꯅ ꯀꯟꯅ ꯀꯟꯅ ꯍꯥꯏꯗꯤ ꯀꯃꯥꯏ ꯍꯥꯏꯅꯤ ꯀꯝꯄꯦꯛ ꯑꯣꯏꯁꯟꯗꯕꯗꯣ ꯍꯩꯕ ꯍꯥꯏꯗꯤ ꯖꯁ ꯍꯩꯗꯪ ꯍꯩꯔꯝꯕ ꯑꯣꯏꯕꯗꯣ
ꯎꯝ
ꯑꯗꯨꯃꯥꯏꯅ ꯑꯣꯏꯕꯒꯤ ꯏꯁꯤꯡꯗꯨꯅ ꯆꯥꯎꯈꯠꯂꯛ ꯇꯥꯔꯗꯤ ꯏꯁꯤꯡꯗꯣ ꯇꯞ ꯇꯞꯅ ꯂꯩꯕꯥꯛꯇꯨꯗ ꯆꯨꯞꯁꯤꯜꯂꯛꯑꯒ ꯑꯃꯨꯛ ꯄꯦꯠꯊꯣꯔꯛꯑꯒ ꯑꯗꯨꯝ ꯏꯐꯨꯠ ꯐꯥꯎꯔꯛꯄꯒꯤ ꯆꯥꯟꯁ ꯑꯗꯨꯝ ꯂꯩꯕꯗꯣ ꯑꯗꯨꯃꯥꯏꯅ ꯍꯥꯏꯅꯩꯌꯦꯕꯀꯣ ꯍꯥꯏꯗꯤ ꯑꯩꯈꯣꯏꯕꯨꯗꯤ ꯇꯨꯔꯦꯟ ꯋꯥꯜ ꯆꯥꯎ ꯆꯥꯎꯅ ꯆꯟꯕꯐꯥꯎ ꯀꯥꯏꯔ ꯀꯥꯟꯁꯤꯗꯗꯤ ꯂꯩꯄꯥꯛ ꯑꯣꯏꯅ ꯑꯗꯨꯝ ꯇꯧꯕꯗꯨꯗꯤ ꯑ ꯑꯩꯈꯣꯏꯒꯤ ꯌꯨꯝꯅꯕꯨꯗꯤ ꯑꯩꯈꯣꯏ ꯍꯦꯛ ꯃꯃꯥꯡ ꯍꯥꯏꯖ ꯖꯕꯅꯦ ꯑꯩꯈꯣꯏ ꯌꯨꯝꯅꯕꯨꯗꯤ ꯈꯤꯇꯪꯗꯤ ꯆꯪꯁꯤꯜꯂꯤꯅꯦꯕꯀꯣ ꯑꯗꯨ ꯅꯠꯇꯕ ꯗꯥꯏꯔꯦꯛ ꯍꯧꯖꯤꯛꯀꯤ ꯃꯄꯥꯟꯗꯣ ꯇꯨꯔꯦꯟꯒꯤ ꯍꯦꯛ ꯃꯅꯥꯛꯇ ꯂꯩꯕ ꯌꯨꯝ ꯂꯩꯌꯦꯕ ꯏꯗꯣꯝꯆꯥ ꯍꯥꯏꯗꯤ ꯑꯩꯈꯣꯏ ꯁꯥꯒꯩ ꯑꯣꯏꯌꯦꯕꯀꯣ ꯎꯝ ꯑꯗꯨ ꯃꯣꯏꯒꯤꯗꯤ ꯑꯃ ꯎꯝ ꯌꯨꯝꯗꯣ ꯀꯩꯅꯣꯅꯦꯕ ꯆꯦꯛꯅꯕꯨꯗꯤ ꯁꯥꯏ ꯍꯥꯏꯔꯁꯨ ꯑꯃ ꯏꯁꯤꯡꯗꯨꯅ ꯏꯔꯩꯗꯨꯅ ꯀꯟꯃꯟꯕꯒꯤ ꯗꯥꯏꯔꯦꯛ ꯃꯣꯏꯗꯤ ꯃꯌꯨꯝꯗꯨꯗ ꯏꯁꯤꯡꯗꯣ ꯊꯣꯝꯃꯤꯅꯦꯕ ꯄꯨꯔꯥ ꯀꯩꯅꯣꯅꯦ ꯇꯨꯔꯦꯟꯒꯤ ꯃꯄꯥ ꯀꯥꯏꯔꯛꯄꯁꯤꯗ ꯃꯣꯏ ꯌꯨꯝꯁꯦ ꯂꯩꯌꯦꯕ꯫ ꯑꯗꯨꯗꯨꯅ ꯑꯃ ꯄꯣꯠ ꯆꯩꯁꯦ ꯀꯥꯏꯗꯔꯣ ꯌꯨꯝꯗꯤ ꯀꯥꯏꯗꯤ ꯀꯥꯏꯗꯦꯕꯀꯣ ꯆꯦꯛꯅ ꯁꯥꯏꯑꯕ ꯀꯩꯒꯨꯝꯕ ꯂꯩꯕꯥꯛꯅ ꯁꯥꯕ ꯌꯨꯝ ꯑꯣꯏꯔꯗꯤ ꯋꯥꯜꯁꯤꯡꯗꯣ ꯍꯥꯏꯗꯤ ꯑꯃ ꯂꯩꯕꯥꯛ ꯏꯁꯤꯡꯗꯨꯅ ꯄꯨꯈꯤꯕꯗꯣ ꯑꯗꯨꯃꯥꯏꯅ ꯄꯨꯈꯤꯅꯤꯕ꯫
ꯎꯝ ꯎꯝ꯫
ꯑꯗꯣ ꯀꯩꯅꯣ ꯑꯣꯏꯕꯅꯤꯅ ꯑꯃ ꯄꯣꯠ ꯆꯩ ꯍꯥꯏꯗꯤꯀꯣ ꯃꯄꯥꯟꯗ ꯊꯝꯕ ꯁꯤꯟꯇꯦꯛꯁ ꯑꯗꯒꯤꯗꯤ ꯑ ꯈꯪꯗꯦ ꯃꯆꯥ ꯃꯁꯨ ꯄꯣꯠ ꯆꯩ ꯍꯥꯏꯕ ꯀꯩꯅꯣꯈꯩꯁꯦ ꯒꯝꯂꯥ ꯂꯩꯒꯤꯈꯩꯗꯣ꯫ ꯊꯝꯕꯁꯤꯡꯗꯣ ꯑꯃꯠꯇ ꯂꯩꯇ꯭ꯔꯦ ꯑꯗꯒꯤꯗꯤ ꯑ ꯏꯃꯨꯡꯗ ꯍꯥꯏꯗꯤ ꯀꯩꯅꯣꯗꯣ ꯎ ꯃꯥ ꯄꯣꯠ ꯆꯩꯩ ꯀꯩꯀꯥ ꯈꯔꯗꯤ ꯃꯊꯛꯇ ꯊꯥꯡꯒꯠꯂꯁꯨ꯫ ꯃꯊꯥ ꯍꯥꯏꯗꯤ ꯗꯣꯂꯟ ꯃꯊꯛ ꯊꯥꯡꯒꯠꯂꯁꯨ ꯈꯔ ꯃꯈꯩꯗꯤ ꯃꯈꯥꯗ ꯂꯩ ꯅꯠꯇ꯭ꯔꯥ
ꯍꯣꯏ ꯍꯣꯏ꯫
ꯑꯗꯨꯒꯨꯝꯕꯗꯣ ꯂꯣꯏ ꯌꯥꯎꯒꯔꯦ꯫
ꯑꯁ ꯑꯗꯣ ꯀꯩꯅꯣꯒꯨꯝꯕ ꯇꯧꯗ꯭ꯔꯣ ꯅꯣꯏ ꯑꯗꯨꯃꯥꯏꯅ ꯃꯥꯡꯈꯤꯕꯁꯤꯡꯗꯣ ꯑꯗꯨꯝ ꯂꯩꯀꯥꯏꯒꯤ ꯀꯩꯀꯥ ꯈꯔ ꯎꯝ ꯃꯆꯤꯟ ꯇꯣꯡꯕꯈꯩꯅ꯫
ꯑ ꯑꯗꯨꯝ ꯈꯦꯠꯇꯤ ꯀꯣꯔ ꯄꯤꯕ ꯈꯣꯠꯄꯀꯨꯝꯕ ꯂꯩꯇꯕꯔꯣ ꯂꯩꯌꯦꯕꯀꯣ ꯑꯗꯣ ꯑꯃꯥ ꯀꯩ ꯍꯥꯏꯅꯤ ꯑ ꯃꯣꯏꯒꯤ ꯃꯣꯏ ꯃꯣꯏꯒꯤ ꯑꯩꯈꯣꯏꯒꯤ ꯕꯣꯠꯀꯤꯗ ꯑꯣꯏꯅ ꯌꯦꯡꯉꯒ ꯃꯣꯏ ꯃꯣꯏꯒꯤꯗ ꯑꯣꯏꯅ ꯂꯩꯕ ꯃꯤ ꯃꯣꯏꯒ ꯄꯨꯟꯗꯕ ꯃꯤ ꯇꯧꯔꯒ ꯑꯗꯨꯃꯥꯏꯅ ꯍꯥꯏꯗꯤ ꯇꯁꯦꯡꯅ꯫ ꯍꯥꯏꯗꯤ ꯑꯋꯥꯕ ꯇꯥꯔꯤꯁꯦ ꯄꯨꯂꯞ ꯅꯠꯇ꯭ꯔꯥ ꯕꯣꯠꯀꯤ ꯑꯗꯨꯒꯤ ꯑꯗꯥꯒꯤ ꯅꯠꯇꯕꯤꯗ꯫ ꯃꯥꯅꯤ ꯃꯥꯅꯤ ꯑꯗꯣ ꯑꯗꯨꯝ ꯍꯥꯏꯗꯤ ꯐꯪꯗꯦ ꯑꯩꯈꯣꯏꯁꯨ ꯐꯪꯗꯦ꯫ ꯃꯃꯥꯡ ꯑꯗꯨꯅꯤꯅꯦ꯫ ꯇ꯭ꯋꯦꯟꯇꯤ ꯐꯣꯔꯗ ꯆꯥꯎꯕꯗꯣ ꯑꯗꯨꯗ ꯃꯤ ꯄꯩꯁꯥ ꯐꯪꯅꯩꯌꯦꯕꯀꯣ꯫
ꯑꯥ꯫
ꯑꯗꯨꯗꯨꯒ ꯑꯩꯈꯣꯏꯒꯤ ꯄꯩꯁꯥ ꯐꯪꯗꯦ꯫ ꯑꯗꯒꯤ ꯑꯩꯈꯣꯏ ꯍꯥꯏꯁꯦ ꯑꯩꯈꯣꯏ ꯑꯩꯈꯣꯏ ꯍꯤꯡꯒꯣ ꯅꯨꯡ ꯍꯥꯏꯇꯥꯔꯦꯅꯦꯀꯣ ꯑꯩꯈꯣꯏ ꯕ ꯆꯍꯣꯏ ꯑꯗꯩ ꯑꯩꯈꯣꯏ ꯑꯗꯒꯤ ꯑꯩꯈꯣꯏ ꯀꯀꯥ ꯍꯣꯏ ꯑꯩꯈꯣꯏ ꯑꯗꯨꯝ ꯐꯪꯗꯦꯕꯀꯣ꯫ ꯃꯣꯏꯅ ꯑ ꯀꯩꯅꯣ ꯐꯦꯁ ꯕꯥꯏ ꯐꯦꯁ ꯍꯥꯞꯄꯛꯑꯦ ꯍꯥꯏꯌꯦ ꯄꯩꯁꯥꯁꯦ꯫
ꯑꯥ꯫
ꯑꯗꯨꯒꯥ꯫ ꯃꯊꯪꯒꯤꯗ ꯍꯥꯄꯛꯀꯅꯤ ꯍꯥꯄꯛꯀꯅꯤ ꯍꯥꯏꯔꯒ ꯐꯪꯗꯦ ꯑꯗꯨꯝ ꯑꯣꯜꯂꯛꯄ ꯆꯍꯤꯗ ꯇ꯭ꯋꯦꯟꯇꯤ ꯐꯥꯏꯚꯇꯁꯨ ꯏꯁꯤꯡ ꯆꯥꯎꯋꯦ꯫ ꯇ꯭ꯋꯦꯟꯇꯤ ꯐꯥꯏꯚꯀꯤꯗꯨꯁꯨ ꯃꯣꯏꯒꯤ ꯑꯃ ꯂꯥꯛꯑꯦꯕ ꯁꯔꯚꯦ ꯍꯥꯏꯗꯤ ꯁꯔꯚꯦ ꯍꯥꯏꯁꯦ ꯑꯩꯈꯣꯏ ꯃꯣꯏ ꯂꯩꯀꯥꯏꯒꯤ ꯑꯩꯈꯣꯏ ꯂꯩꯀꯥꯏꯒꯤ ꯃꯤꯅ ꯑꯗꯨꯝ ꯑꯣꯏꯗꯣꯏꯅꯦꯕ ꯁꯔꯚꯁꯦ꯫ ꯑꯗꯣ ꯃꯣꯏꯅ ꯐꯣꯇꯣ ꯀꯥꯞꯄ ꯑꯗꯒꯤ ꯀꯌꯥꯝ ꯑꯃꯥꯡ ꯑꯇꯥ ꯊꯣꯛꯏ ꯈꯣꯠꯂꯤ ꯑꯗꯨꯃꯥꯏꯅ ꯂꯣꯏ ꯐꯣꯇꯣ ꯀꯥꯞꯄꯒ ꯃꯥꯃꯡ ꯇ꯭ꯋꯦꯟꯇꯤ ꯐꯣꯔꯁꯨ ꯆꯞ ꯃꯥꯟꯅꯩ ꯇ꯭ꯋꯦꯟꯇꯤ ꯐꯥꯏꯚꯁꯨ ꯆꯞ ꯃꯥꯟꯅꯩꯀꯣ꯫ ꯑꯗ ꯍꯥꯏꯗꯤ ꯊꯥꯖꯗ꯭ꯔꯕꯗꯣ ꯑꯗꯨꯝ ꯃꯣꯏꯗꯣ꯫ ꯑꯩꯈꯣꯏꯒꯤ ꯃꯤꯡ ꯁꯤꯖꯤꯟꯅꯔꯒ ꯃꯣꯏꯅ ꯑꯣꯏꯅ ꯄꯩꯁꯥ ꯂꯧꯊꯣꯛꯄꯒꯤ ꯇꯥꯏꯞꯇ ꯇꯧꯕꯗꯣ꯫
ꯑꯥ꯫
ꯑꯗꯣ ꯈꯪꯁꯨ ꯈꯪꯉꯦꯕꯀꯣ ꯍꯥꯏꯗꯤ ꯀꯅꯥꯅ ꯄꯩꯁꯥ ꯂꯧꯊꯣꯛꯈ꯭ꯔꯦ ꯀꯅꯥꯅ ꯄꯩꯁꯥ ꯆꯥꯏ ꯍꯥꯏꯁꯦ꯫ ꯑꯗꯨꯕꯨ ꯃꯤ ꯃꯤꯒꯤ ꯃꯁꯥꯅ ꯑꯋꯥꯕ ꯇꯥꯔꯒ ꯐꯪꯒ ꯇꯧꯕ ꯆꯥꯛꯊꯨꯡꯗꯣ ꯃꯣꯏꯁꯨ ꯆꯞ ꯃꯥꯟꯅꯩ ꯅꯠꯇ꯭ꯔ ꯏꯁꯤꯡ ꯆꯥꯎꯕꯗ ꯋꯥꯃꯤꯟꯅꯩꯅꯦ ꯃꯣꯏꯁꯨ ꯆꯞ ꯃꯥꯟꯅꯩꯅꯤꯅ ꯀꯥꯏ ꯂꯩꯃꯤꯟꯅꯩꯗꯣ
ꯎꯝ
ꯑꯗꯣ ꯑꯗꯨꯃꯥꯏꯅ ꯗꯥꯔꯃ ꯊꯣꯛꯇꯕꯗꯨꯗꯤ ꯑꯗꯨꯝ ꯑꯍꯣꯏ ꯃꯣꯏꯒꯤ ꯇꯧꯐꯝ ꯊꯣꯛꯄ ꯑꯗꯨꯃꯛꯅ ꯂꯧꯔꯨꯗꯨꯅ ꯃꯣꯏ ꯍꯧꯗꯣꯛꯄ ꯌꯥꯗꯧꯁꯨ ꯅꯠꯇꯦ ꯑ ꯅꯪ ꯇꯦ ꯅꯠꯇꯦ ꯌꯥꯝꯕꯩ ꯊꯥꯡꯒꯩ ꯁꯦꯡꯅ ꯋꯥꯔꯤꯕꯗꯨꯗ ꯈꯔ ꯄꯤꯕꯤꯔꯗꯤ ꯈꯤꯇꯒꯁꯨ ꯀꯥꯟꯅꯖꯗꯧ ꯁꯤ ꯉꯥꯛꯇꯅꯦ ꯌꯩꯈꯣꯏ ꯂꯝꯗꯤ ꯃꯥꯅꯦ ꯑꯗꯨꯒ ꯍꯥꯏꯗꯤ ꯀꯩꯅꯣ ꯑꯣꯏꯅ ꯇꯧꯋꯦ ꯃꯣꯏ ꯑꯗꯨꯃꯥꯏꯅ ꯂꯩꯀꯥꯏꯒꯤ ꯑꯗꯨꯒꯤ ꯀꯩꯀꯥ ꯀ꯭ꯂꯕ ꯅꯨꯡ ꯀꯩꯀꯥꯗꯤ ꯈꯪꯗꯦ ꯑꯩ ꯌꯨꯝꯗꯁꯨ ꯂꯩꯇꯕꯅꯤꯅꯀꯣ ꯑꯗꯨ ꯃ ꯁꯨꯝ ꯑ ꯑꯩꯈꯣꯏ ꯃꯥ ꯑꯩꯈꯣꯏ ꯃꯥꯅ ꯁꯨꯝ ꯅꯨꯡꯇꯤꯒꯤ ꯁꯨꯝ ꯋꯥꯔꯤ ꯁꯥꯟꯅꯕ ꯀꯩꯀ ꯇꯧꯕꯗꯣ ꯑꯗꯨꯗ ꯏꯁꯤꯡ ꯆꯥꯎꯉꯉꯩ ꯃꯇꯝꯗꯨꯗ ꯌꯨꯝꯗꯣ ꯍꯥꯏꯗꯤ ꯑꯩꯈꯣꯏꯗꯤ ꯃꯈꯥꯗꯣ ꯐ꯭ꯂꯣꯔ ꯀꯩꯁꯨ ꯇꯧꯗꯦꯕ ꯂꯩꯕꯥꯛꯅꯦꯕ ꯑꯗꯨꯅ ꯂꯩꯉꯣꯏ ꯍꯥꯖꯟꯕ ꯑꯗꯩ ꯆꯪꯕ ꯀꯩꯀꯥ ꯌꯥꯗꯕ ꯈꯣꯠꯇꯕ ꯑꯗꯨꯒꯨꯝꯕꯗꯣ ꯑꯩꯈꯣꯏ ꯑꯩ ꯏꯅꯥꯎꯄꯥꯗꯣ ꯑꯗꯨ ꯃꯃꯥꯟꯅꯕꯁꯤꯡ ꯂꯥꯛꯑꯒ ꯃꯣꯏꯅ ꯀꯣꯊꯣꯛꯄꯤꯔꯝꯕ ꯈꯣꯠꯄ ꯑꯗꯨꯃꯥꯏꯅ ꯊꯕꯛ ꯀꯩꯀꯥ ꯌꯥꯎꯕꯤꯕꯀꯣ ꯑꯗꯒꯤ ꯑꯩꯈꯣꯏ ꯅꯣꯏ ꯌꯥꯝ ꯋꯥꯔꯝꯅꯤ ꯑꯃꯨꯃꯨꯛ ꯊꯕꯛ ꯏꯁꯤꯡ ꯆꯥꯎꯕ ꯃꯥꯅꯦ ꯊꯕꯛ ꯑꯃꯅꯦ ꯍꯥꯏꯗꯤ ꯎꯄꯨꯒꯤ ꯐꯤꯔꯣꯟ ꯀꯩꯀꯥ ꯃꯌꯥꯝꯗꯨꯁꯨ ꯑꯃꯨꯛ ꯃꯊꯛꯇ ꯊꯥꯡꯒꯠꯂ ꯊꯝꯅꯤ ꯑꯗꯒꯤ ꯑꯃꯨꯛ ꯍꯧꯖꯤꯛꯇꯤ ꯄꯨꯊꯗ꯭ꯔꯦ ꯑꯩꯈꯣꯏ ꯃꯥꯁꯦ ꯆꯍꯤ ꯑꯅꯤꯗꯣ ꯌꯥꯝ ꯋꯥꯔꯕꯅꯤꯅꯀꯣ ꯄꯨꯙꯥꯗ꯭ꯔꯦꯕ ꯑꯗꯨꯝ ꯃꯊꯛ ꯁꯤꯗ ꯃꯌꯣꯝ ꯃꯌꯣꯝ ꯃꯌꯣꯝ ꯃꯌꯣꯝ ꯊꯝꯃꯦ ꯖꯝꯕꯣꯗ ꯍꯥꯞꯄꯅ ꯍꯥꯞꯄ ꯑꯗꯨꯗꯨꯒ ꯎꯄꯨ ꯑꯃꯗꯤ ꯍꯟꯗꯛꯀꯤ ꯑꯅꯤꯔꯛꯁꯨꯕ ꯏꯁꯤꯡ ꯆꯥꯎꯕꯁꯤꯗ ꯎꯄꯨ ꯑꯅꯤ ꯂꯩꯌꯦ ꯎꯒꯤ ꯎꯄꯨ ꯑꯅꯤ ꯂꯩꯌꯦ ꯀꯩꯅꯣ ꯑꯥꯏꯔꯟ ꯒꯣꯗ꯭ꯔꯦꯖ ꯑꯃꯒ ꯑꯥꯏꯔꯟ ꯒꯣꯗ꯭ꯔꯦꯖꯇꯨꯕꯨꯗꯤ ꯑ ꯀꯩꯅꯣ ꯇꯧꯋꯦ ꯅꯨꯡꯁꯥꯗ ꯀꯩꯀꯥ ꯊꯥꯡꯇꯣꯛꯑꯒ ꯐꯧꯕꯒꯤ ꯀꯣꯂꯤꯟ ꯀꯩꯀꯥꯕꯨꯗꯤ ꯃꯈꯥꯗꯣ ꯈꯔ ꯈꯔ ꯍꯥꯏꯒꯠꯀꯦ ꯇꯧꯔꯁꯨ ꯃꯊꯛꯀꯩ ꯏꯁꯤꯡ ꯌꯧꯗꯅꯕꯈꯩꯗꯤ ꯑꯗꯨꯝ ꯐꯤ ꯍꯥꯞꯄ ꯌꯥꯏꯑꯕꯀꯣ
ꯑ
ꯑꯗꯨꯒ ꯑꯩꯈꯣꯏ ꯃꯥꯒꯤ ꯑꯋꯨꯟꯄꯣꯠꯇ ꯌꯥꯎꯔꯒ ꯎꯄꯨ ꯑꯃꯗꯤ ꯑꯃ ꯃꯣꯏ ꯊꯥꯏꯅꯒꯤ ꯁꯤꯃꯤꯀꯥ ꯅꯞꯄ ꯍꯥꯏꯕ꯭ꯔꯥ ꯑꯃ ꯑꯣꯏꯕꯗꯣ ꯑꯗꯨꯗꯨꯒꯤ ꯌꯥꯗ꯭ꯔꯕ ꯐꯣꯛ ꯐꯣꯛ ꯂꯥꯎꯔꯕ ꯑꯗꯨꯗꯨꯒꯤ ꯌꯥꯗ꯭ꯔꯦ ꯍꯥꯏꯗꯤ ꯑꯗꯨꯝ ꯑꯗꯩꯗꯤ ꯗ꯭ꯔꯦꯁꯤꯡ ꯇꯦꯕꯜ ꯑꯩꯈꯣꯏ ꯃꯥꯏ ꯑꯔꯨꯟꯄꯣꯠꯇ ꯌꯥꯎꯔꯛꯄꯁꯦ ꯑꯝꯇ ꯌꯥꯗ꯭ꯔꯦꯒ
ꯆꯍꯤ ꯑꯃꯗꯒꯤ ꯑꯣꯏꯔꯗꯤ ꯐꯕ ꯑꯅꯤꯗꯨꯣ ꯅꯣꯠ ꯅꯣꯠꯇꯅ ꯇꯧꯁꯟꯈꯕꯅꯤꯅ ꯂꯧꯈꯠꯄ ꯌꯥꯔꯝꯃꯔꯣꯏ
ꯎꯝ ꯑꯗꯨꯒ ꯀꯩꯅꯣ ꯇꯧꯔꯦ ꯑ ꯁꯣꯐꯥꯈꯩꯁꯨ ꯑꯝꯇ ꯌꯥꯗ꯭ꯔꯦ ꯑꯩꯈꯣꯏ ꯃꯥ ꯍꯣꯏ ꯊꯥꯏꯅꯉꯩꯗꯤ ꯎꯒꯤ ꯑꯣꯏꯔꯒ ꯑꯃ ꯃꯣꯏꯒꯤ ꯁꯄ꯭ꯔꯤꯡ ꯌꯥꯎꯕꯤ ꯑꯣꯏꯕꯗꯣ
ꯑꯣ
ꯑꯗꯨꯗꯨꯅꯦꯕ ꯑꯗꯨ ꯑꯥ ꯏꯁꯤꯡꯗꯨꯅ ꯆꯣꯠꯁꯜꯂꯀꯥꯟꯗ ꯑꯝꯇ ꯌꯥꯗ꯭ꯔꯦ ꯑꯗꯨꯒꯨꯝꯕꯗꯤ ꯀꯥꯏꯗ ꯊꯥꯡꯀꯠꯂꯨꯅꯤ ꯐꯤꯔꯣꯜꯗꯨ ꯈꯔ ꯈꯛꯇꯪꯅꯦ ꯑꯗꯒꯤ ꯐꯧ ꯍꯥꯏꯔ ꯑꯍꯥꯟꯕꯒꯤꯗꯤ ꯑꯍꯥꯟꯕꯒꯤ ꯇꯨ ꯊꯥꯎꯟ ꯇ꯭ꯋꯦꯟꯇꯤ ꯐꯣꯔꯗ ꯆꯥꯎꯕꯗꯨꯗꯤ ꯐꯧꯁꯦ ꯊꯥꯡꯒꯠ ꯅꯪꯉꯦꯕꯀꯣ ꯊꯗ ꯊꯥꯡꯀꯠꯂꯦ ꯇ꯭ꯋꯦꯟꯇꯤ ꯐꯥꯏꯚꯀꯤꯗꯨꯗꯤ ꯈꯪꯍꯧꯗꯅ ꯀꯥꯏꯁꯜꯂꯛꯄꯅꯤꯅ ꯐꯧꯒꯩꯗꯤ ꯂꯣꯏꯅꯃꯛ ꯌꯥꯎꯈ꯭ꯔꯦ ꯗꯒꯤ ꯏꯁꯤꯡ ꯍꯟꯊꯔꯛꯄ ꯉꯥꯏꯕꯗꯗꯤ ꯅꯨꯃꯤꯠꯇꯨ ꯐꯅꯌꯥꯝ ꯀꯨꯏꯅ ꯆꯪꯉ ꯃꯦꯜꯂꯕꯅꯤ ꯏꯁ ꯌꯨꯝꯁꯤꯗ ꯆꯦꯜꯂꯤꯅꯦꯕꯀꯣ ꯄꯨꯔ ꯌꯨꯝꯗꯅꯦ ꯆꯦꯜꯂꯤꯁꯦ ꯑꯩ ꯑꯉꯥꯡꯗ ꯕꯤꯗꯤꯑꯣ ꯊꯥꯔꯛꯑꯦꯕ ꯑꯩꯁꯦ ꯀꯞꯄꯕꯅꯦ ꯑꯗꯨ ꯎꯕꯗ ꯑꯃ ꯇꯧꯔꯝꯗꯧ ꯃꯌꯥꯝꯗꯣ ꯍꯥꯏꯗꯤ ꯏꯄꯨ ꯎꯝ ꯏꯄꯨ ꯏꯕꯣꯛꯁꯨ ꯂꯩꯑꯦꯕ ꯑꯗꯨꯗꯨꯒꯤ ꯃꯣꯏꯗꯣ ꯊꯩꯕꯨꯗꯤ ꯊꯩꯗꯣꯛꯑꯦꯕꯀꯣ ꯑ ꯀꯩꯅꯣ ꯇꯧꯋꯦ ꯊꯦꯡꯅꯗꯕ ꯃꯤꯅ ꯈꯪꯄꯣꯠꯇꯦ ꯌꯥꯝ ꯋꯥꯔꯝꯃꯤ ꯑꯗꯨꯅꯦ
ꯑꯗꯨꯅꯦ ꯑꯩꯁꯦ ꯍꯟꯗꯛꯁꯦ ꯅꯣꯡ ꯁꯤꯡꯁꯦ ꯐꯤꯚꯝꯁꯦ ꯃꯑꯣꯡ ꯑꯃ ꯏꯇꯥ ꯇꯥꯗꯕꯗꯨꯗꯅꯦ ꯑꯁ ꯃꯆꯤ ꯃꯆꯤ ꯈꯔ ꯍꯦꯟꯕ ꯖꯒꯥꯁꯨ ꯑꯗꯨꯝ ꯈꯔ ꯈꯔꯒ ꯏꯁꯤꯡ ꯌꯥꯝꯈꯠꯂꯦ ꯈꯣꯠꯂꯦꯒ ꯍꯥꯏꯕꯗ ꯑꯩꯅ ꯃꯣꯏ ꯅꯍꯥꯟꯋꯥꯏꯁꯨ ꯌꯥꯝ ꯊꯤꯟ ꯊꯤꯟ ꯆꯥꯎꯕꯅꯦ ꯑꯃꯨꯛ ꯆꯥꯎꯔ ꯖꯥꯠꯂꯅꯦ ꯀꯥꯏꯅ ꯈꯜꯂꯝꯃꯤꯅꯦꯕ ꯅꯪꯅ ꯐꯣꯟ ꯇꯧꯔꯛ
ꯇꯧꯔꯛꯄꯁꯤꯗ ꯅꯤꯡꯁꯤꯡꯉꯛꯏꯅꯦ ꯑꯣ ꯑꯩꯅꯁꯨ ꯑꯩꯗꯣ ꯅꯪꯗꯣ ꯎꯅꯗꯕꯁꯨ ꯀꯨꯏꯔꯦꯅ ꯇꯧꯔꯛꯏꯅꯦ
ꯎꯝ ꯎꯝ
ꯍꯣꯏ ꯍꯣꯏ ꯅꯣꯡꯃ ꯄꯨꯟꯖꯦ ꯑꯣ ꯑꯣ ꯄꯨꯟꯖꯦ ꯄꯨꯟꯖꯦ ꯑꯃꯨꯛ ꯄꯥꯎ ꯐꯥꯎꯅꯁꯦ ꯃꯔꯛꯇ ꯊꯝꯃꯦꯀꯣ ꯑꯗꯨꯗꯤ
ꯍꯣꯏ ꯍꯣꯏ